ꯍꯜꯂꯣ
ꯇꯥꯕ꯭ꯔꯣ ꯍꯥꯅꯨꯕ
ꯇꯥꯏꯌꯦ ꯍꯅꯨꯕꯤ
ꯌꯥꯝ ꯍꯔꯥꯎꯕ꯭ꯔꯣ
ꯍꯨꯡ ꯍꯟꯅꯨꯕꯤꯒ ꯀꯧꯔꯗꯅ
ꯎꯝ
ꯍꯪꯉꯣꯏ ꯍꯪꯉꯣꯏ ꯃꯈꯣꯟꯁꯤꯗꯤ
ꯍꯖꯤꯛ ꯑꯗꯨꯏꯗꯨ ꯗꯨꯏꯗꯨ ꯍꯣꯏ ꯍꯣꯇꯦꯜꯗꯨ ꯈꯪꯕ꯭ꯔꯥ
ꯈꯪꯗꯦꯗ ꯑꯩ ꯗꯨꯀꯥꯟ ꯍꯣꯇꯦꯜ ꯆꯦꯛ ꯇꯧꯕꯒꯤ ꯇꯥꯏꯞꯇꯥ
ꯏꯁ ꯗꯨꯏꯗꯨ ꯍꯣꯏ ꯍꯣꯇꯦꯜꯗꯥ ꯖꯨꯏꯁꯀꯨꯝꯕꯁꯨ ꯐꯪꯕꯅꯦ ꯑꯗꯣ ꯃꯣꯃꯣ ꯆꯧ ꯐ꯭ꯔꯥꯏ ꯔꯥꯏꯁ ꯑꯗꯨꯒ ꯑꯥ ꯕꯤꯐ ꯊꯣꯡꯕ ꯑꯗꯨꯒ ꯏꯟꯅꯔ ꯏꯟꯅꯔꯁꯤꯡ ꯊꯣꯡꯕꯗꯣ ꯑꯗꯨꯁꯨ ꯂꯩꯕꯅꯤ ꯌꯦꯔꯨꯝ
ꯅꯨꯡꯁꯥ꯫
ꯎꯝ ꯎꯝ ꯑꯗꯨꯒꯨꯝꯕꯁꯨ ꯂꯩꯕꯅꯤ꯫ ꯑꯗꯨꯗ ꯆꯪꯂꯗꯤ ꯃꯣꯃꯣ ꯂꯩꯕ ꯌꯥꯏꯀꯣ ꯑꯗꯣ- ꯏꯄꯥꯗꯣ ꯈꯪꯒꯦꯔꯥ ꯈꯪꯔꯣꯏꯗ꯭ꯔꯥ
ꯖꯒꯥ ꯍꯥꯏꯐꯦꯠ ꯍꯥꯏꯔꯝꯃꯗꯤ ꯐꯥꯒꯗꯕ꯫
ꯏꯕꯥꯗꯣ ꯑꯃꯨꯛ ꯇꯜꯂꯦ ꯍꯥꯏꯔꯛꯀꯅꯤ ꯃꯥ
ꯑꯗꯨꯝ ꯃꯣꯃꯣ ꯂꯩꯔꯛꯑꯣ ꯍꯥꯏꯔꯣꯅꯦ ꯑꯗꯨꯝ
ꯂꯩꯕ ꯃꯐꯝ ꯈꯪꯂꯣꯏꯕ ꯃꯥ꯫ ꯀꯗꯥꯏꯗ ꯂꯩꯒꯅꯤ ꯍꯥꯏꯁꯤꯔꯥ ꯑꯗꯨꯗꯤ꯫
ꯍꯣꯇꯦꯜꯗ
ꯏꯕꯥꯗꯨ ꯍꯣꯏꯗꯤ ꯍꯣꯇꯦꯜꯁꯨ ꯐꯝꯗꯕꯅꯤꯅ꯫
ꯑꯩꯁꯨ ꯈꯪ ꯑꯩꯁꯨ ꯈꯪꯗꯦꯅꯦ ꯃꯣꯃꯣ ꯌꯣꯟꯐꯝꯗꯣ꯫
ꯑꯁ ꯅꯪꯁꯤꯁꯨ ꯇꯟꯕ ꯑꯃ ꯌꯥꯎꯔꯦꯍꯦ꯫
ꯑꯩꯅ ꯈꯪꯕꯗꯤ ꯕꯤꯁꯀꯨꯠꯀꯨꯝꯕ꯫
ꯍꯨꯝ ꯑꯗꯨꯗꯤ ꯅꯕꯣꯛꯀꯤ ꯂꯩꯔꯨꯆꯣ꯫
ꯕꯤꯁꯀꯨꯠ ꯆꯥꯗ꯭ꯔꯦ ꯍꯟꯗꯛ ꯍꯥꯅꯨꯕꯤ ꯍꯥꯅꯨꯕꯥꯁꯤꯡ ꯍꯨꯝ
ꯑ ꯏꯝꯐꯥꯜ ꯆꯠꯄ ꯌꯥꯔꯦꯅ ꯐꯣꯟ ꯇꯧꯔꯛꯑꯗꯤ ꯀꯩꯌꯥ ꯅꯨꯡꯉꯥꯏꯅꯤ꯫
ꯆꯠꯄ ꯌꯥꯔꯦ ꯍꯥꯏꯔꯁꯨ ꯑꯩꯗꯤ ꯂꯝꯕꯤ ꯅꯨꯡꯉꯥꯏꯇꯕꯅꯤꯅ
ꯏꯆꯦꯗꯣ ꯎꯝ ꯁ꯭ꯀꯨꯜ ꯑꯃꯗꯨꯗ ꯑꯃꯨꯛ ꯆꯠꯀꯦꯅ ꯇꯧꯔꯗꯤ꯫ ꯑꯩꯁꯨ ꯀꯨꯏꯅ ꯆꯠꯄ ꯌꯥꯔꯣꯏꯕ ꯑꯗꯨꯒꯤ꯫ ꯏꯝꯐꯥꯜꯗꯣ ꯁꯠ ꯁꯠ ꯆꯠꯂꯒ ꯑꯃꯨꯛ ꯍꯜꯂꯛꯅꯤꯡꯕ꯫
ꯎꯝ
ꯏꯆꯦꯗꯣ
ꯎꯝ
ꯎꯝ ꯍꯨꯝ ꯏꯆꯦ ꯁꯔꯥ ꯍꯣꯢ ꯐꯣꯟ ꯇꯧꯔꯒ ꯋꯥꯔꯤ ꯁꯥꯒꯤꯕꯗꯣ
ꯎꯝ
ꯑꯗꯨ ꯑꯣꯏꯔꯗꯤ꯫ ꯗꯦꯠ ꯇꯦꯟꯒꯨꯝꯕꯗ ꯑꯃꯨꯛ ꯀꯥꯔꯐꯥꯝ ꯇꯧꯔꯛꯀꯦꯅ ꯍꯥꯏꯈꯤꯕꯅꯦꯕ꯫ ꯑꯗꯨ ꯀꯔꯐꯥꯝ ꯇꯧꯔꯗꯤ ꯃꯥ ꯑꯃꯨꯛ ꯆꯠꯂꯅꯤ ꯑꯩ ꯂꯥꯛꯇꯕ ꯌꯥꯔꯣꯏꯕ꯫
ꯑꯗꯣ ꯔꯤꯖꯜ ꯀꯔꯤ ꯁ꯭ꯀꯨꯜ ꯀꯔꯤ ꯀꯔꯥꯗ ꯂꯩꯔꯁꯨ ꯀꯩꯅꯣ ꯅꯪ ꯔꯤꯖꯜ ꯑꯦ ꯑꯃꯔꯛ ꯀꯥꯔꯒ ꯀꯩꯅꯣ ꯇꯧꯔꯒ ꯅꯨꯃꯤꯠ ꯑꯃ ꯑꯅꯤꯒꯤ ꯂꯤꯞ ꯂꯧꯔꯒ ꯑꯃꯨꯛ ꯀꯨꯝ ꯂꯥꯏꯌꯦꯡꯅꯕ ꯑꯃꯨꯛ ꯆꯠꯂꯁꯨ ꯌꯥꯏꯌꯦꯗꯅ꯫ ꯀꯥꯕꯨ ꯀꯥꯈ꯭ꯔꯗꯤ ꯑꯃꯨꯛ ꯊꯣꯛꯄ ꯌꯥꯔꯣꯏ ꯍꯥꯏꯕꯒꯤ ꯃꯇꯥꯒꯨꯝ ꯅꯪꯗꯤ ꯃꯤ ꯈꯔꯁꯨ ꯑꯗꯨꯝ ꯆꯠꯅꯩꯗꯅ꯫
ꯄꯥꯔꯃꯤꯁꯟꯃꯨꯛ ꯅꯤ ꯅꯤꯔ ꯆꯠꯄꯗꯨ ꯇꯜꯂꯦꯕ꯫
ꯑꯁꯨꯃꯥꯏ ꯇꯧꯒꯗꯕꯅꯦ ꯃꯣꯏꯁꯨ ꯅꯪꯒꯤ ꯅꯁꯥꯗꯣ ꯌꯦꯡꯉꯥꯒ ꯈꯪꯅꯤꯗꯅ꯫ ꯅꯪꯒꯤ ꯏꯃꯥꯁꯨ ꯈꯔ ꯁꯪꯑꯀꯥꯟꯗ ꯅꯕꯥꯅꯤ ꯀꯣꯛ ꯆꯠꯂꯒ
ꯀꯩꯅꯣ ꯇꯧꯕ ꯌꯥꯏꯗꯅ꯫
ꯑꯃꯨꯛ ꯀꯧꯔꯤ ꯍꯥꯎ ꯍꯥꯎ ꯌꯦꯔꯨꯝꯗꯣ ꯐꯨꯠꯇꯥꯕꯤꯗꯥ ꯑꯃꯨꯛ ꯊꯛꯑꯣ ꯍꯥꯏꯌꯣ
ꯅꯨꯡꯇꯤꯒꯤ ꯊꯛꯑꯣ ꯍꯥꯏꯔꯗꯤ ꯅꯪꯁꯨ ꯍꯛ ꯀꯧꯗ꯭ꯔꯁꯨ ꯇꯧ ꯀꯩꯅꯣ ꯇꯧꯕ ꯌꯥꯏꯗꯥꯅꯥ
ꯑꯗꯨ ꯀꯥꯎꯊꯣꯛꯈ꯭ꯔꯣꯕꯥꯗꯨ ꯑꯍꯨꯝ ꯉꯥꯛꯇ ꯉꯥꯏꯈꯤꯕꯥꯅꯦ ꯌꯦꯡ ꯉꯥꯁꯤ ꯍꯥꯌꯦꯡ ꯑꯥꯎ ꯃꯤ ꯀꯌꯥ ꯋꯥꯠꯈꯤꯕ꯭ꯔꯥ ꯀꯣ ꯑꯩꯁꯦ ꯀꯔꯤ ꯇꯧꯁꯤꯔꯣ
ꯌꯦꯔꯨꯝ ꯂꯧꯔꯨ ꯈꯤꯒꯦꯀꯣ
ꯎꯝ
ꯇꯥꯕ꯭ꯔꯣ ꯗꯥꯕꯣ ꯇꯥꯕ꯭ꯔꯣ ꯍꯥꯂꯣ ꯇꯥꯕ꯭ꯔꯣ ꯍꯥꯂꯣ
ꯂꯣ
ꯀꯥꯔꯤ ꯇꯧꯔꯥ ꯂꯩꯕ꯭ꯔꯣ
ꯕꯣꯂꯨꯝꯗꯣ ꯈꯔ ꯀꯩꯅꯣ ꯇꯧꯕꯥ ꯁꯦꯡꯅꯥ ꯇꯥꯕ꯭ꯔꯣ
ꯇꯥꯏꯌꯦ ꯉꯥꯏꯔꯝꯃꯣ ꯍꯥꯏꯔꯥꯒꯥ
ꯀꯥꯔꯤ ꯃꯈꯣꯟꯅꯣ ꯄꯦꯠ ꯄꯦꯠ ꯄꯦꯠ ꯄꯦꯠ ꯄꯦꯠ ꯇꯧ
ꯌꯦꯔꯨꯝ ꯊꯨꯒꯥꯏꯔꯤꯕꯥ
ꯅꯣꯏꯅꯨꯄꯥꯗꯨꯔꯣ
ꯍꯥ
ꯎꯝ
ꯊꯕꯛ ꯁꯨꯔꯥ ꯑꯗꯨꯝ ꯆꯠꯄ꯭ꯔꯥ ꯊꯕꯛ ꯁꯨꯔꯣ ꯊꯥꯕꯛꯇꯥꯒꯨꯝꯕꯥꯁꯨ ꯆꯠꯄ꯭ꯔꯥ
ꯎꯝ ꯄꯥ
ꯎꯝ
ꯎꯝ
ꯏꯃꯥꯗꯤ ꯅꯥꯗꯦꯀꯣ
ꯅꯥꯗꯦ ꯅꯥꯗꯦ꯫ ꯃꯁꯥ ꯌꯥꯝ ꯀꯜꯂꯤ ꯉꯔꯥꯡꯖꯨ ꯁꯟꯗꯦ ꯑꯣꯏꯔꯖꯨ ꯑꯩ ꯅꯨꯃꯤꯠ ꯑꯅꯤ ꯑꯍꯨꯝ ꯁꯨꯕꯒꯤ ꯄꯨꯈ꯭ꯔꯤ ꯀꯨꯝꯗꯕꯁꯦ ꯑꯗꯨꯅ ꯃꯥ ꯀꯨꯝꯃꯒ ꯏꯁꯤꯡ ꯇꯥꯗꯦ ꯍꯥꯏ ꯄꯥꯏꯞꯇ꯫ ꯑꯗꯨꯅꯃꯥ ꯁꯦꯝꯃꯤ ꯍꯥꯏ꯫
ꯏꯁ ꯅꯪꯁꯨ ꯅꯨꯡꯇꯤꯒꯤ ꯆꯠꯂꯦ ꯅꯪ ꯀꯔꯤꯒꯤ ꯌꯦꯡꯗꯕ꯭ꯔꯥ꯫
ꯎꯝ ꯅꯍꯥꯟ ꯗꯤꯌꯨꯇꯤ ꯆꯠꯂꯦꯗꯨꯅ ꯑꯗꯨꯅ
ꯗꯤꯌꯨꯇꯤ ꯆꯠꯂꯁꯨ ꯌꯦꯡ ꯌꯥꯝ ꯂꯤꯡꯕꯒꯤ ꯇꯥꯏꯞꯇ ꯑꯗꯨꯝ ꯆꯠꯂꯤꯗꯨꯗꯤ ꯅꯪꯗꯤ꯫
ꯑꯗꯨꯗꯣ ꯏꯁꯤꯡ ꯇꯥꯔꯝꯗ꯭ꯔꯦ ꯍꯥꯏ꯫ ꯑꯗꯨꯒꯤ ꯃꯥ ꯀꯥꯔꯒ ꯁꯦꯝꯃꯨꯕꯅꯤ ꯍꯥꯏ꯫
ꯑꯍꯥꯎ ꯑꯍꯥꯎꯕ ꯄꯤꯖꯗꯨꯅꯀꯣ
ꯎꯝ꯫
ꯑꯍꯥꯎ ꯑꯍꯥꯎꯕ ꯄꯤꯖꯗꯨꯅ ꯀꯟꯅꯕ ꯇꯧꯕꯤꯌꯣꯀꯣ ꯑꯩ ꯂꯥꯛꯇ꯭ꯔꯤ ꯐꯥꯎ꯫
ꯌꯥꯝ ꯐꯕ ꯋꯥꯔꯤꯅꯤꯅꯦ ꯁꯤꯗꯤ꯫ ꯌꯥꯝ ꯑꯐꯕ꯫
ꯄꯤꯁꯥ ꯂꯩꯇ꯭ꯔꯁꯨ ꯑꯍꯥꯎ ꯑꯍꯥꯎ ꯄꯤꯖꯒꯦ꯫
ꯊꯕꯛ ꯌꯥꯝ ꯀꯜꯂꯤꯅꯦ ꯃꯥꯒ ꯏꯄꯥꯅꯦ꯫
ꯊꯕꯥꯛ ꯊꯕꯛꯇꯨ ꯌꯥꯝ ꯁꯨꯒꯅꯨ ꯍꯥꯏꯌꯨ꯫
ꯑꯩꯅꯁꯨ ꯑꯩꯅ ꯁꯨꯒꯦ ꯁꯨꯋꯦ ꯍꯥꯏꯔꯁꯨ ꯃꯣꯏ ꯑꯗꯨꯝ ꯁꯨꯋꯦ꯫
ꯄꯤꯛꯂꯁꯨ ꯑꯩ ꯂꯩꯁꯤꯗꯤ ꯍꯥꯏꯌꯨꯅ꯫
ꯑꯩ ꯁꯨꯃꯥꯏꯅ ꯍꯥꯏꯕꯅꯤ ꯋꯥꯔꯅꯨ ꯋꯥꯔꯅꯨ ꯅꯣꯏ ꯋꯥꯔꯅꯨ ꯀꯣ꯫ ꯅꯆꯥ ꯑꯩ ꯂꯩꯔꯤꯉꯩꯁꯤꯗꯤ ꯅꯣꯏ ꯅꯨꯡꯁꯥ ꯊꯤꯅꯤꯡꯉꯥꯏ ꯀꯩꯏꯝ ꯇ ꯂꯩꯇꯤꯀꯣ ꯂꯩꯔꯣꯏꯀꯣ ꯫
ꯑꯗꯨꯃꯥꯏꯅ ꯍꯥꯏꯔꯖꯨ ꯃꯤꯅ ꯇꯥꯔꯣꯏꯅꯦ ꯐꯤꯒꯔ ꯃꯇꯥꯗꯨꯒ꯫
ꯎꯝ꯫ ꯐꯤꯒꯔꯗ ꯌꯦꯡꯗꯦꯗ ꯊꯕꯛꯇꯤ꯫
ꯆꯥꯛ ꯆꯥꯗꯕꯒꯤ ꯇꯥꯏꯞꯇ ꯑꯗꯨꯝ ꯂꯩꯔꯕꯗꯣ꯫
ꯑꯗꯨꯝ ꯁꯨꯕ ꯅꯣꯝꯕ ꯀꯟꯕꯅꯤꯅꯀꯣ ꯑꯩꯗꯤ꯫ ꯐꯤꯒꯔꯁꯨ ꯑꯗꯨꯝ ꯐꯖꯔꯦ꯫ ꯃꯤ꯫ ꯗ꯭ꯔꯝꯒꯤ ꯇꯥꯏꯞꯇ ꯂꯩꯔꯒ ꯐꯖꯩ ꯍꯥꯏꯕ꯭ꯔꯣ꯫
ꯗ꯭ꯔꯥꯝꯗꯨ ꯅꯠꯇꯦ ꯐꯔꯩ
ꯗ꯭ꯔꯝꯗꯨꯅꯤꯅꯦ ꯅꯪꯅ ꯄꯥꯝꯃꯤꯁꯦ ꯁꯤꯂꯤꯟꯗꯔꯒꯨꯝꯕ꯫
ꯐꯣꯔ ꯑꯦꯛꯖꯥꯝꯄꯜ ꯗꯤꯁꯤꯡ꯫ ꯗꯤ ꯁꯤꯡꯉꯝꯒꯨꯝꯕꯀꯣ ꯑꯗꯨ ꯗ꯭ꯔꯝꯃꯥꯟꯗꯦꯅ꯫
ꯅꯪ ꯈꯨꯠ ꯄꯥꯏ ꯍꯥꯏꯕꯅꯤ꯫
ꯇꯜꯂꯤꯍꯦ꯫
ꯐꯤꯂꯤꯌꯝꯒꯤ ꯇꯥꯏꯞꯇ ꯏꯁ ꯔꯣꯃꯥꯟꯁꯇꯤ꯫
ꯑꯂꯨ ꯂꯧꯕꯁꯨꯀꯣ ꯑꯩꯅ ꯑꯂꯨ ꯄꯥꯏꯔꯒ ꯄ꯭ꯂꯥꯁꯇꯤꯛꯇ ꯊꯝꯒꯦ ꯍꯥꯏꯅ ꯄ꯭ꯂꯥꯁꯇꯤꯛ ꯃꯅꯥꯛꯇ ꯎꯝ ꯑꯩꯒꯤ ꯈꯨꯠꯇꯣ ꯑꯂꯨ ꯄꯥꯏꯔꯒ꯫ ꯊꯝꯕꯗ ꯑꯩꯒꯤ ꯈꯨꯠ ꯈꯨꯠꯇꯁꯨ ꯄꯣꯠ ꯁꯣꯛ꯫ ꯀꯤꯇꯧꯕ꯫
ꯅꯪꯗ ꯑꯦꯁ ꯍꯤꯔꯣ꯫